ꯇꯥꯕ꯭ꯔꯣ
ꯍꯣꯏ ꯇꯥꯔꯦ
ꯇꯔꯕꯣ
ꯇꯥꯔꯦ ꯇꯥꯔꯦ
ꯀꯩ ꯇꯧꯔꯤꯅꯣ
ꯑꯥ ꯀꯩꯁꯨ ꯇꯧꯗꯦꯗ ꯅꯣꯏ ꯀꯣꯜ ꯇꯧꯔꯛꯄ ꯉꯥꯏꯔꯤꯅꯤꯅꯦ ꯅꯪꯒꯤ
ꯃꯤ ꯃꯌꯥꯝ ꯇꯧꯔꯛꯄ꯭ꯔꯣ
ꯇꯧꯔꯛꯇꯦꯗ ꯑꯩꯅ ꯑ ꯍꯥꯏꯔꯛꯇꯕꯒꯤꯀꯣ
ꯑꯥ
ꯀꯩꯗꯧꯔꯝꯃꯤꯅꯣ
ꯁꯨꯝ ꯐꯣꯟꯗ ꯑꯗꯨꯝ ꯔꯤꯜꯁꯀꯨꯝꯕ ꯌꯦꯡꯕꯅꯤꯅ
ꯔꯤꯁꯀꯨꯝꯕ ꯌꯦꯡꯉꯒ ꯂꯩꯕꯅꯤ꯫
ꯔꯤꯜꯁ ꯌꯦꯡꯕꯗ ꯅꯨꯡꯉꯥꯏꯕꯅꯤ ꯄꯨꯡ ꯍꯧꯈꯤꯕ ꯈꯪꯍꯧꯗꯕꯅꯤ꯫
ꯎꯝ
ꯄꯨꯡꯁꯦ ꯖꯔ ꯆꯠꯈꯤꯗ꯭ꯔꯣ?
ꯍꯣꯏ ꯑꯗꯨꯅꯤ꯫ ꯎꯝ
ꯌꯥꯝ ꯍꯥꯎꯅ ꯆꯥꯔꯦ ꯆꯥꯛꯄꯨꯗꯤ꯫
ꯑꯥꯎ ꯍꯥꯎꯊꯔꯦ ꯑꯩꯅ ꯊꯣꯡꯕꯅꯤꯅꯀꯣ꯫
ꯎꯝ꯫ ꯃꯤꯅꯗꯤ ꯃꯁꯥꯅ ꯊꯣꯡꯕ ꯆꯥꯛ ꯌꯦꯟꯁꯥꯡ ꯍꯥꯎꯗꯦ ꯍꯥꯏꯌꯦ ꯅꯪꯗꯤ ꯅꯪꯅ ꯊꯣꯡꯕ ꯍꯥꯎꯔꯦꯅꯦ꯫
ꯑꯩꯅ ꯊꯣꯡꯕꯗꯤ ꯑꯗꯨꯝ ꯍꯥꯎꯗꯣꯏꯅꯤ ꯀꯩꯅꯣ ꯃꯤꯅ ꯍꯥꯎꯇꯦ ꯍꯥꯏꯔꯁꯨ ꯑꯩ ꯍꯥꯎꯋꯦꯅ ꯆꯥꯗ꯭ꯔꯗꯤ꯫
ꯅꯪꯗꯤ ꯑꯁꯦꯡꯕ ꯍꯥꯏꯕ ꯃꯥꯜꯂꯦ ꯑꯗꯨꯗꯤ꯫
ꯃꯥꯅꯦ꯫
ꯎꯝ
ꯍꯥꯎꯗꯣꯢꯅꯤꯅꯦ ꯑꯩꯅ ꯇꯣꯡꯕꯅꯤꯅ꯫
ꯎꯝ ꯍꯥꯎꯌꯣ ꯍꯧꯎꯔꯝꯒꯅꯤ ꯃꯤ ꯈꯔꯅꯗꯤ ꯑꯩꯅ ꯊꯣꯡꯅꯤꯡꯗꯦ ꯑꯩꯅ ꯊꯣꯡꯉꯗꯤ ꯍꯥꯎꯇꯦ꯫ ꯍꯥꯏꯕ ꯈꯔ ꯂꯩꯌꯦꯕ꯫
ꯂꯩꯌꯦ ꯑꯗꯨꯗꯣ ꯃꯤꯅ ꯊꯣꯡꯕꯗ ꯑꯍꯥꯎꯕ ꯂꯩꯌꯦ꯫
ꯎꯝ꯫
ꯃꯥꯏ ꯃꯥꯏꯒꯤꯅꯤꯗ ꯑꯩꯁꯨ ꯃꯤꯅ ꯍꯥꯎꯇ꯭ꯔꯁꯨ ꯑꯩꯅ ꯍꯥꯎꯋꯦ ꯍꯥꯏꯁꯤꯗꯤ꯫
ꯎꯝ ꯅꯆꯤꯟ ꯅꯅꯥ ꯅꯆꯤꯟ ꯏꯅꯥꯎ ꯀꯌꯥ ꯁꯨꯕꯅꯣ?
ꯑꯩ ꯁꯦꯔꯣ ꯂꯥꯔꯖꯅꯦ꯫
ꯑꯩꯅ ꯍꯥꯏꯕꯗꯤ ꯅꯪ ꯅꯆꯤꯟ ꯏꯅꯥꯎ ꯀꯌꯥꯅꯣ ꯍꯥꯏꯕ?
ꯑꯣ ꯁꯤꯗꯤ ꯄꯔꯁꯅꯦ ꯑꯣꯏꯗꯤ ꯀꯥꯏꯅ꯫
ꯍꯥꯥ
ꯄꯥꯔꯁꯅꯦꯜ ꯑꯣꯏꯔꯦ ꯀꯥꯏꯅ ꯇꯧꯗꯣꯏꯔꯣ?
ꯍꯣꯏ ꯑꯗꯨ ꯑꯗꯨꯏꯗꯤ ꯀꯥꯏꯗꯕꯅꯦꯗ꯫
ꯐꯣꯔ ꯊ꯭ꯔꯤ
ꯋꯥꯔꯤ ꯁꯅꯤꯡꯉꯥꯏ ꯂꯩꯇꯕꯗꯤ꯫
ꯍꯥꯏꯗꯤ ꯊꯦꯡꯖꯤꯜꯂꯛꯄꯅꯤꯅꯀꯣ ꯋꯥ ꯀꯟꯅ ꯉꯥꯡꯕ ꯌꯥꯗ꯭ꯔꯦꯕꯀꯣ꯫ ꯑꯗꯨꯒꯤꯅꯤ ꯑꯗꯨ ꯅꯠꯇ꯭ꯔꯗꯤ ꯅꯣꯛꯇꯅ ꯈꯦꯗꯅ ꯌꯥꯕ꯫
ꯀꯥꯏꯗꯦ ꯀꯥꯏꯗꯦ
ꯍꯌꯦꯡ ꯊꯕꯛ ꯂꯩꯕ꯭ꯔꯣ?
ꯍꯌꯦꯡꯁꯦ ꯕꯥꯖꯥꯔ ꯕꯥꯖꯥꯔ ꯑꯃꯔꯛ ꯀꯨꯝꯅꯤꯡꯉꯥꯏꯗꯤ ꯂꯩꯌꯦ ꯑꯗꯨ ꯃꯣꯔꯅꯤꯡꯗ ꯑꯌꯨꯛꯇ ꯀꯨꯝꯒꯦꯔꯥ꯫ ꯑꯥ ꯀꯨꯝꯒꯤꯔ ꯕꯖꯥꯔ ꯆꯠꯅꯤꯡꯉꯥꯏꯗꯤ ꯂꯩꯌꯦꯕ꯫ ꯑꯗꯨꯗ ꯑꯌꯨꯛꯇ ꯆꯠꯀꯦꯔꯥ ꯅꯨꯡꯊꯤꯜꯗ ꯆꯠꯀꯦꯔꯥ꯫ ꯏꯚꯅꯤꯡꯗ ꯆꯠꯀꯦꯔꯥ ꯑꯗꯨꯗꯤ ꯈꯪꯗ꯭ꯔꯤ꯫ ꯍꯌꯦꯡ ꯑꯣꯏꯅ ꯍꯌꯦꯡꯅ ꯈꯪꯒꯅꯤ ꯑꯗꯨꯗꯣ ꯊꯕꯛꯄꯨꯗꯤ ꯌꯥꯝꯕ ꯅꯠꯇꯦꯗ ꯊꯕꯛ ꯃꯆꯥ ꯑꯃꯈꯛꯀꯤꯅꯤ꯫
ꯀꯩ ꯊꯕꯛ ꯍꯥꯏꯁꯤꯕꯣ꯫
ꯏꯅꯥꯎꯅꯨꯄꯥ ꯅꯠꯇꯦ꯫ ꯏꯅꯥꯎꯅꯨꯄꯥꯒꯤ ꯑ ꯃꯥꯒꯤ ꯀꯣꯂꯦꯖ ꯌꯨꯅꯤꯐꯣꯔꯝ ꯀꯣ꯫ ꯐꯤ ꯑꯃ ꯂꯩꯔꯒ ꯇꯨꯒꯗꯧꯕꯅꯦꯕ꯫ ꯗꯨꯀꯥꯟꯗ ꯆꯠꯂꯅꯤ ꯐꯤ ꯗꯨ ꯂꯩꯔꯅꯤ ꯑꯗꯨꯒ ꯇꯦꯂꯔꯗ ꯆꯠꯂꯒ ꯇꯨꯍꯟꯒꯗꯕ꯫ ꯑꯗꯨꯏ ꯊꯕꯛꯅꯤꯗ꯫
ꯑꯗꯨꯗꯤ ꯌꯥꯝ ꯂꯨꯕ ꯊꯕꯛꯅꯤꯅꯦ꯫
ꯌꯥꯝ ꯂꯨꯕ ꯅꯠꯇꯦꯗ ꯑꯗꯨ ꯒꯨꯝꯕꯗꯤ꯫ ꯗꯨꯀꯥꯟ ꯍꯦꯛ ꯆꯠꯂꯒ ꯂꯩꯔꯒ ꯇꯨꯊꯣꯛꯄꯗꯨꯕꯨ꯫ ꯂꯨꯕ ꯅꯠꯇꯦꯍꯦ꯫
ꯇꯨꯕꯗꯨꯅ ꯍꯦꯟꯅ ꯐꯖꯕ ꯃꯥꯜꯂꯦꯀꯣ ꯗ꯭ꯔꯦꯁꯇꯣ꯫ ꯏꯁꯥꯒꯤ ꯀꯩꯅꯣꯗ ꯇꯨꯕꯗꯨꯅ ꯍꯥꯏꯅ
ꯎꯝ꯫ ꯇꯨꯕꯕꯨꯗꯤ ꯇꯨꯕꯗꯤ ꯑꯩꯈꯣꯏ ꯏꯁꯥꯗ꯫ ꯃꯤꯖꯔ ꯇꯧꯔꯒ ꯑꯣꯜꯂꯒ ꯇꯨꯕꯅꯤꯅ ꯑꯩꯈꯣꯏꯒꯤ꯫ ꯕꯣꯗꯤ ꯏꯁꯇ꯭ꯔꯛꯆꯔꯗꯣ꯫
ꯑꯗꯨꯅꯦ ꯑꯗꯨꯅ ꯍꯦꯟꯅ ꯑꯩꯈꯣꯏꯗꯁꯨ
ꯍꯥꯏꯗꯤ ꯏꯁꯥꯒꯤ ꯑꯣꯏꯅ ꯁꯥꯏꯖꯇ ꯇꯨꯔꯛꯄꯅꯤꯅꯀꯣ꯫
ꯎꯝ꯫ ꯄꯛꯄꯁꯨ ꯍꯦꯜꯂꯦꯕ꯫ ꯊꯤꯅ꯫ ꯐꯣꯔꯃꯦꯜꯁꯤꯡꯗꯤ ꯁꯨꯃꯥꯏꯅ ꯇꯨꯕꯅ ꯐꯕꯅꯤꯗ꯫ ꯗꯨꯀꯥꯟꯗ ꯔꯦꯗꯤꯃꯦꯠ ꯂꯩꯕ ꯁꯔꯨꯛꯄꯨꯗꯤ꯫ ꯇꯦꯂꯔꯗ ꯆꯠꯂꯒ꯫ ꯇꯨꯍꯟꯕ ꯑꯗꯨꯅ ꯈ꯭ꯋꯥꯏꯗꯒꯤ ꯕꯦꯁꯅꯦ꯫
ꯑꯗꯨ ꯄꯩꯁꯥꯗꯤ ꯌꯥꯝꯕ꯭ꯔꯣ ꯇꯨꯕꯒ ꯂꯩꯕꯒ ꯀꯔꯝꯕꯅ ꯐꯒꯦ꯫
ꯀ꯭ꯋꯥꯂꯤꯇꯤꯒꯤ ꯃꯇꯨꯡꯁꯨ ꯏꯜꯂꯦꯗ ꯑꯗꯨꯁꯨ ꯑꯗꯨꯕꯨ ꯄꯩꯁꯥꯕꯨꯗꯤ ꯈꯪꯗꯦ ꯑꯗꯨꯗꯤ ꯍꯥꯏꯕꯗꯤ ꯁꯣꯔꯨꯝꯗ ꯆꯠꯂꯒ ꯂꯩꯕꯕꯨꯗꯤ ꯑꯇꯥꯡꯕ ꯈꯔ ꯂꯩꯌꯦ ꯑꯗꯨꯕꯨ ꯏꯆꯝ ꯆꯝꯕꯕꯨꯗꯤ ꯑꯗꯨꯝ ꯇꯨꯕꯅ ꯐꯩꯗ꯫ ꯇꯨꯕꯅ ꯐꯕꯅꯦ ꯑꯦ ꯃꯃꯟꯁꯨ ꯇꯨꯕꯅ ꯑꯗꯨꯝ ꯈꯔ ꯍꯣꯡꯕ ꯃꯥꯂꯦꯗ꯫ ꯈꯪꯗꯦ ꯑꯩ ꯂꯩꯕ ꯗꯨꯀꯥꯟꯗ ꯔꯦꯗꯤꯃꯦꯠ ꯄꯥꯛꯅ ꯂꯩꯗꯦꯕ ꯂꯩꯗꯦꯕ꯫ ꯗꯨꯗ ꯗꯨꯝ ꯇꯨꯕꯅꯦꯕ ꯀꯣꯟꯗ꯫
ꯑꯩꯗꯤ ꯀꯩꯅꯣ ꯊꯥꯏꯅ ꯇꯨꯒꯤꯕ ꯀꯥꯟꯗꯗꯤ ꯇꯨꯕꯅꯗꯤ ꯍꯦꯟꯅ ꯌꯥꯝꯗꯤ ꯌꯥꯝꯕ ꯃꯥꯜꯂꯦ ꯑꯗꯨꯒ
ꯎꯝ꯫ ꯍꯣꯏ ꯐꯤ ꯑꯃꯨꯛ ꯂꯩꯕꯅꯤꯅꯀꯣ ꯑꯃꯨꯛꯀ
ꯍꯣꯏ ꯄ꯭ꯔꯣꯁꯦꯁꯇꯣ ꯑꯗꯨꯅ ꯁꯥꯡꯉꯤꯗꯅꯀꯣ꯫
ꯎꯝ꯫ ꯑꯗꯨꯕꯨ ꯔꯦꯗꯤꯃꯦꯠꯇꯨꯗꯤ ꯈꯥꯡꯗꯤ ꯈꯥꯡꯗꯕꯅꯤꯍꯦ ꯃꯣꯏ꯫ ꯔꯦꯗꯤ ꯔꯦꯗꯤꯃꯦꯠꯇꯣ꯫ ꯗꯨꯀꯥꯟꯗ ꯑꯗꯨꯝ ꯗꯨꯀꯥꯟ ꯃꯆꯥ ꯃꯆꯥꯗ ꯌꯣꯟꯕꯁꯤꯡꯗꯣ ꯈꯥꯡꯗꯤ ꯈꯥꯡꯗꯕꯅꯤ꯫
ꯁꯣꯔꯨꯝꯗꯒꯤ ꯂꯩꯔꯛꯄ ꯁꯣꯔꯨꯝꯗ ꯂꯩꯔꯛꯄꯗꯨꯗꯤ ꯈꯥꯡꯉꯦ ꯑꯗꯨ ꯗꯨꯀꯥꯟ ꯃꯆꯥꯗꯣ ꯑꯗꯨ ꯂꯩꯔꯛꯄꯗꯤ ꯔꯦꯗꯤꯃꯦꯠꯇꯤ ꯈꯥꯡꯗꯝꯅꯦ ꯁꯦꯒꯥꯏꯕꯒꯨꯝꯕ ꯇꯧꯕꯅꯦ ꯅꯣꯏ ꯅꯪ ꯍꯧꯖꯤꯛ ꯀꯩ ꯀꯣꯂꯦꯖ ꯀꯥꯕ꯭ꯔꯥ ꯅꯠꯇ꯭ꯔꯒ ꯀꯃꯥꯏ ꯇꯧꯔꯤꯅꯣ ꯊꯕꯛ ꯇꯧꯔꯤꯔꯣ
ꯃꯤꯔꯦꯝ ꯑꯣꯏꯕꯅꯤꯅꯦ ꯑꯩꯁꯦ
ꯌꯨꯝꯗ ꯑꯗꯨꯝ ꯂꯩꯔꯤ ꯂꯩꯔꯤꯔꯣꯕ ꯏꯃꯥ ꯢꯄꯥꯒ
ꯍꯣꯏ
ꯆꯍꯤ ꯀꯌꯥꯒꯨꯝ ꯒꯨꯝꯕꯗꯤ ꯁꯨꯔꯦ ꯅꯪ
ꯑꯩꯠꯇꯤꯟ ꯄ꯭ꯂꯁ
ꯑꯩꯠꯇꯤꯟ ꯄ꯭ꯂꯁ ꯑꯦ ꯑꯗꯨꯗꯤ
ꯐꯤꯚꯇꯤꯟ ꯄ꯭ꯂꯁ ꯅꯠꯇꯦ ꯅꯠꯇꯦ ꯐꯤꯚꯇꯤꯟ ꯄ꯭ꯂꯁ
ꯑꯦ ꯑꯗꯨꯗꯤ ꯆꯍꯤꯁꯨ ꯁꯨꯗ꯭ꯔꯤꯅꯦ ꯍꯥꯏꯕꯗꯤ ꯑꯩꯠꯇꯤꯟ ꯑꯣꯏꯔꯗꯤ ꯕꯣꯠ ꯊꯥꯕ ꯕꯣꯠ ꯊꯥꯗꯕ ꯌꯥꯔꯦ ꯑꯗꯨ ꯕꯣꯠ ꯊꯥꯕꯁꯨ ꯌꯥꯗ꯭ꯔꯤꯅꯦ ꯅꯪꯗꯤ
ꯌꯥꯗ꯭ꯔꯦ
ꯑꯁ ꯃꯥꯟꯗ꯭ꯔꯦꯗ ꯅꯪꯅ ꯉꯥꯡꯕꯗꯨꯒ ꯍꯨꯖꯤꯛ ꯐꯤꯞꯇꯤꯟ ꯁꯨꯗ꯭ꯔꯤ ꯍꯥꯏꯕꯗꯨꯗꯤ ꯊꯥꯖꯗ꯭ꯔꯦ
ꯐꯤꯞꯇꯤꯟ ꯄ꯭ꯂꯁ ꯍꯥꯏꯕꯅꯤ ꯃꯥꯏꯅꯁ ꯍꯥꯏꯕ ꯅꯠꯇꯦꯀꯣ
ꯐꯤꯞꯇꯤꯟ ꯄ꯭ꯂꯁ
ꯑꯥ
ꯑꯩꯠꯇꯤꯟ ꯑꯩꯠꯇꯤꯟꯗꯤ ꯁꯨꯗꯕ
ꯑꯩꯠꯇꯤꯟ ꯑꯣꯏꯔꯁꯨ ꯌꯥꯏ ꯐꯤꯐꯇꯤꯟ ꯑꯣꯏꯔꯁꯨ ꯌꯥꯏ ꯍꯦꯟꯅ ꯄꯥꯝꯕꯗꯤ ꯐꯤꯞꯇꯤꯟꯗꯣ ꯄꯥꯝꯃꯦ
ꯇ꯭ꯋꯦꯟꯇꯤ ꯁꯨꯗ꯭ꯔꯤꯕꯣ ꯅꯪ ꯍꯥꯏꯁꯦ ꯑꯗꯨꯗꯤ
ꯑꯥ
ꯑꯩꯠꯇꯤꯟꯗꯤ ꯁꯨꯔꯦꯀꯣ ꯑꯗꯨꯗꯤ
ꯑꯩꯠꯇꯤꯟꯒꯤꯗꯁꯨ ꯄ꯭ꯂꯁ ꯐꯤꯐꯇꯤꯟꯒꯤꯗꯁꯨ ꯄ꯭ꯂꯁ ꯑꯁꯤꯗ ꯑꯃꯗꯤ ꯂꯧꯕ ꯌꯥꯏꯑꯦꯕꯀꯣ ꯑꯗꯨ ꯑꯣꯏꯔꯁꯨ ꯑꯩꯅ ꯄꯥꯝꯕꯗꯤ ꯀꯩꯅꯣ ꯄꯥꯝꯃꯦꯕ ꯑꯥ ꯐꯤꯐꯇꯤꯟ ꯐꯤ ꯎꯝ ꯑꯩꯠꯇꯤꯟꯗꯣ ꯄꯥꯝꯃꯦꯕ ꯑꯦ ꯐꯤꯞꯇꯤꯟꯗꯣ ꯄꯥꯝꯃꯦꯕ ꯂꯩꯒ ꯂꯣꯏ ꯇꯠꯂꯦ
ꯀꯩꯅꯣ ꯅꯪ ꯍꯥꯏꯁꯤ ꯒ꯭ꯌꯥꯟ ꯇꯥꯗꯦꯍꯦ ꯑꯩ
ꯆꯍꯤ ꯌꯥꯝꯗꯕꯗꯣ ꯑꯗꯨꯝ ꯄꯥꯝꯃꯦ ꯍꯥꯏꯕ ꯑꯁ ꯅꯪꯁꯦ ꯒ꯭ꯌꯥꯟ ꯇꯥꯒꯤꯗ꯭ꯔꯦꯍꯦ ꯀꯥꯏ
ꯑꯩꯅ ꯅꯪ ꯅꯪ ꯑꯩꯅ ꯍꯥꯏꯕꯗꯤ ꯅꯪꯒꯤ ꯑꯁꯦꯡꯕꯗꯣ ꯍꯥꯏꯕ ꯍꯥꯏꯌꯣ ꯍꯥꯏꯕꯅꯤꯗ
ꯑꯁꯦꯡꯕꯗꯤ ꯍꯥꯏꯕ ꯌꯥꯗꯦꯍꯦ ꯍꯥꯢꯔꯤꯗꯨꯗꯤ ꯅꯨꯄꯥꯗ ꯁꯦꯂꯔꯤ ꯍꯪꯒꯅꯨ ꯅꯨꯄꯤꯗ ꯆꯍꯤ ꯍꯪꯒꯅꯨ
ꯑꯥ ꯍꯥ ꯍꯥ ꯑꯁ ꯅꯪꯒꯤꯁꯦ ꯄꯨꯔꯥ ꯌꯥꯝ ꯃꯍꯩꯁꯤꯡꯕ ꯃꯤꯅꯤꯅꯦ ꯑꯩ ꯑꯩꯗꯤ ꯑꯗꯨꯝ ꯀꯔꯤ ꯍꯥꯏꯁꯤꯔꯥ ꯑꯉꯥꯡꯅꯤ ꯈꯜꯂꯨꯔꯒ
ꯏꯁ ꯁꯤꯡꯗꯦ ꯀꯣ ꯁꯤꯡꯗꯦ
ꯌꯥꯝ ꯍꯩꯁꯤꯡꯕ ꯃꯤꯅꯤ ꯐꯥꯒꯤ ꯇꯧꯕ ꯌꯥꯕ ꯅꯠꯇꯦ
ꯑꯁ
ꯑꯩꯁ ꯀꯩꯅꯣꯝꯅꯤꯀꯣ
ꯀꯩꯅꯣꯝꯅꯦ
ꯀꯩꯩꯅꯣꯝꯅꯤꯀꯣ
ꯅꯪꯗꯤ ꯌꯥꯝ ꯁꯤꯅꯦꯌꯔ ꯃꯥ ꯍꯥꯏꯕꯗꯤ ꯃꯦꯆꯣꯔ ꯑꯣꯏꯕ ꯃꯥꯜꯂꯦ ꯉꯥꯡꯕꯗꯗꯤ
ꯉꯥꯡꯕꯗ ꯃꯥꯟꯕꯩ ꯋꯥꯅꯤ ꯈꯔ ꯋꯥꯔꯤ ꯇꯥꯕꯗꯣ ꯏꯁꯇꯣꯔꯤ ꯇꯥꯕꯗꯣ ꯈꯪꯕ꯭ꯔꯥ
ꯎꯝ
ꯑꯗꯨꯒꯤ ꯍꯩꯕꯅꯦꯕ ꯎꯝ
ꯅꯪ ꯑ ꯂꯥꯏꯔꯤꯛ ꯇꯝꯕꯗꯤ ꯀꯌꯥꯐꯥꯎ ꯇꯝ ꯇꯝꯂꯨꯒꯦ
ꯀꯣꯂꯦꯖ ꯂꯣꯏꯔꯦ
ꯑꯣ ꯑꯗꯨꯗꯤ ꯑꯦꯛꯖꯥꯝꯒꯨꯝꯕ ꯄꯤꯒꯦꯅ ꯂꯩꯕ꯭ꯔꯥ
ꯑꯗꯨꯝ ꯃꯤꯔꯦꯝ ꯑꯣꯏꯔꯒꯦ ꯈꯜꯂꯦ
ꯊꯕꯛ ꯑꯦꯛꯖꯥꯝꯒꯨꯝꯕ ꯃꯆꯥ ꯃꯆꯥꯁꯨ ꯇꯧꯕ ꯌꯥꯏꯗꯅ ꯍꯥꯏꯗꯤ ꯊ ꯊꯕꯛꯀꯤ
ꯂꯩꯇꯦꯅꯦ ꯂꯥꯏꯔꯤꯛ ꯄꯥꯅꯤꯡꯗꯕꯅꯤꯅꯀꯣ
ꯑꯩꯒ ꯆꯞ ꯃꯥꯟꯅꯥꯔꯦ ꯂꯥꯏꯔꯤꯛ ꯄꯥꯅꯤꯡꯗꯕꯗꯨꯗꯤ ꯂꯥꯏꯔꯤꯛꯁꯨ ꯄꯠ ꯂꯥꯏꯔꯤꯛꯇꯤ ꯄꯥꯅꯤꯡꯗꯦꯍꯦ ꯑꯩꯁꯨ
ꯍꯝ
ꯁ꯭ꯄꯣꯔꯠꯁꯀꯨꯝꯕꯗꯤ ꯁꯥꯟꯅꯗ꯭ꯔꯣ ꯑꯗꯨꯗꯤ ꯂꯥꯏꯔꯤꯛ ꯄꯥꯅꯤꯡꯗꯦ ꯍꯥꯏꯔꯗꯤ ꯀꯔꯤ
ꯅꯤꯡꯕ꯭ꯔꯣ ꯍꯣꯕꯤꯗꯤ ꯂꯩꯔꯝꯒꯅꯤꯅ ꯑꯃꯗꯤ ꯍꯣꯕꯤ
ꯍꯣꯕꯤꯔꯣ ꯍꯣꯕꯤ ꯂꯩ ꯏꯟꯁꯇꯥ ꯚꯤꯗꯤꯑꯣ ꯌꯦꯡꯕ ꯔꯤꯜꯁ ꯅꯝꯕ